ꯌꯥꯔꯕ ꯑꯣꯏꯔꯒꯦ ꯃꯁꯥ ꯃꯨ ꯀꯩꯝ ꯇꯧꯗ꯭ꯔꯕꯣ ꯅꯪ ꯅꯍꯥꯟ ꯍꯤꯗꯥꯛ ꯀꯥꯞꯄ ꯈꯣꯠꯄ ꯅꯥꯏ ꯇꯧꯗꯨꯕꯣ
ꯑꯃꯁꯤꯒꯤ ꯃꯈꯣꯡ ꯃꯈꯣꯡ ꯍꯧꯗꯣꯡ ꯍꯧꯗꯣꯡ ꯑꯆꯧꯕꯗꯨꯗꯤ ꯈꯔ ꯐꯔꯛꯑꯦ ꯑꯃ ꯃꯆꯥ ꯑꯃ ꯃꯈꯣꯡꯁꯦ ꯄꯗꯨꯗꯤ ꯇꯨꯝꯃꯒ ꯂꯩꯔꯤꯌꯦ ꯃꯈꯣꯡꯗ ꯊꯥꯡꯅ ꯁꯣꯛ ꯏꯔꯥ ꯀꯩꯅꯣ ꯁꯣꯛꯏꯅꯣ ꯈꯪꯗꯕ ꯑꯗꯨꯗꯤ
ꯍꯩꯃꯥ
ꯑꯗꯣ ꯁꯤꯃꯗꯤ ꯁꯤꯃꯗꯤ ꯈꯤꯇꯪ ꯐꯕ ꯃꯥꯜꯂꯦ ꯑꯗꯣ ꯐꯕ ꯍꯥꯏꯁꯦ ꯉꯁꯤꯗꯤ ꯃꯥ ꯅꯥꯄꯤꯒ ꯈꯔ ꯆꯥꯏꯌꯦ ꯑꯗꯨꯝ ꯅꯥꯄꯤ ꯆꯥꯏꯁꯦ ꯃꯣꯏ ꯗꯥꯏꯖꯦꯁꯟꯒꯤꯅꯦ ꯗꯤ ꯍꯥꯏ ꯑꯗꯣ ꯈꯪꯗꯦ
ꯍꯥꯏꯕꯅꯦ ꯅꯥꯄꯤ ꯆꯥꯕꯩꯗꯤ ꯗꯥꯕꯦꯁꯟꯒꯨꯝꯕ ꯃꯣꯏ ꯃꯁꯥꯒꯤ ꯀꯩꯅꯣ ꯇꯧꯕꯒꯤ
ꯎꯝ ꯑꯗꯒꯤ ꯑꯉꯥꯡ ꯃꯆꯥ ꯍꯣꯏ ꯑꯉꯥꯡ ꯃꯆꯥ ꯀꯣꯛꯄꯅ ꯑꯃ ꯌꯥꯎꯔꯤꯌꯦ
ꯎꯝ
ꯑꯗꯨꯁꯨ ꯉꯁꯤꯗꯤ ꯅꯥꯄꯤ ꯆꯥꯏ ꯀꯃꯥꯏꯅ ꯇꯧꯕꯅꯣ ꯈꯪꯗꯦ
ꯅꯥꯄꯤ ꯆꯥꯕꯁꯦ ꯃꯣꯏ ꯅꯦꯆꯔꯅꯤ ꯍꯥꯏꯕꯅꯤ ꯅꯦꯆꯔꯅꯤ ꯑꯗꯨꯝ ꯍꯥꯏꯕꯅꯦ ꯑꯩꯈꯣꯏꯁꯨ ꯍꯧꯗꯣꯡ ꯌꯥꯝ ꯂꯣꯏꯗ꯭ꯔꯒꯁꯨꯀꯣ ꯑꯩꯈꯣꯏ ꯂꯣꯏꯕ ꯃꯇꯝꯗ ꯑꯗꯨ ꯈꯪꯉꯦꯕ ꯑꯩ ꯍꯧꯖꯤꯛ ꯍꯧꯗꯣꯡ ꯑꯝꯇ ꯂꯣꯏꯗ꯭ꯔꯦ ꯂꯣꯏꯗꯦꯗꯤ ꯑꯩ ꯀꯣꯟꯅ ꯂꯣꯏꯔꯒꯦꯅ ꯑꯆꯧꯕ ꯑꯩꯈꯣꯏꯒꯤ ꯚꯦꯔꯥꯏꯇꯤ ꯑꯆꯧꯕ ꯐꯣꯔꯦꯟꯒꯤ ꯍꯥꯏꯒꯗ꯭ꯔꯥ ꯑꯗꯨꯝꯕꯗꯣ ꯑꯣꯏꯅ ꯂꯣꯏꯅꯤꯡꯉꯦꯕ ꯑꯩꯁꯦ ꯅꯨꯡꯁꯤ ꯀꯩꯅꯣ ꯇꯧꯕ ꯅꯠꯇꯕ ꯑꯩꯈꯣꯏ ꯁ꯭ꯁꯋꯥꯏꯒꯤ ꯂꯣꯀꯦꯜꯒꯤ ꯅꯨꯡꯁꯤꯗꯦ ꯍꯥꯏꯕ ꯅꯠꯇꯕ ꯁꯨꯝ ꯐꯖꯕꯗꯣ ꯈꯤꯇꯪ ꯃꯇꯨ ꯃꯑꯣꯟ ꯀꯔꯤ ꯀꯔꯥ ꯃꯣꯏ ꯑꯁꯣꯝꯁꯤꯅ ꯈꯔ ꯑꯗꯨꯝ ꯍꯦꯛ ꯌꯦꯡꯅꯤꯡ ꯐꯖꯩꯗꯅ ꯐꯖꯕꯩ ꯁꯨꯝ ꯈꯜꯂꯒ ꯑꯗꯨꯝ
ꯑꯗꯣ ꯑꯩꯁꯨ ꯂꯧꯒꯦ ꯇꯧꯕꯅꯦ ꯐꯣꯔꯦꯟꯒꯤꯗꯣ ꯑꯗꯣ ꯁꯤꯒꯤ ꯍꯧꯗꯣꯡꯁꯦ ꯂꯣꯏꯁꯜꯂꯨꯔꯕꯅꯤꯅ ꯃꯥ ꯂꯩꯔꯤꯕꯧ ꯂꯣꯏ
ꯅꯨꯡꯁꯤꯕꯅꯦ ꯂꯣꯏꯈ꯭ꯔꯕꯨꯗꯤ ꯐꯣꯔꯦꯟ ꯍꯥꯏꯕ ꯂꯩꯇꯦ ꯦ ꯂꯣꯀꯦꯜ ꯍꯥꯏꯕ ꯂꯩꯇꯦ ꯆꯞ ꯃꯥꯟꯅꯩ ꯊꯋꯥꯏꯅꯤꯗꯅ ꯖꯤꯕꯥ ꯄꯥꯟ ꯃꯅꯤꯗ ꯅ ꯑꯗꯣ ꯂꯣꯏ ꯍꯧꯖꯤꯛ ꯍꯥꯟꯅ ꯂꯣꯏꯔꯝꯕꯗꯣ ꯂꯥꯕꯅꯤ ꯍꯦꯛꯇ ꯆꯠꯈꯤꯕ ꯃꯤꯃꯤꯝ ꯊꯥꯗꯣ ꯊꯥꯗꯣꯦ ꯆꯦꯕ ꯀꯃꯥꯏꯗ ꯅꯅꯍꯣꯏ ꯑꯃꯣꯝ ꯂꯣꯏꯔꯒꯅ ꯃꯆꯥ ꯃꯌꯥꯝ ꯄꯣꯛꯁꯜꯂꯛꯀꯅꯤ ꯁꯦꯕꯥ ꯇꯧꯕ ꯉꯝꯃꯣꯏꯑꯕ ꯅꯪꯒꯤꯗ ꯑꯃꯣꯝ ꯑꯣꯏꯌꯦꯅ ꯅꯪꯅ ꯍꯥꯏꯗꯣ ꯃꯆꯥ ꯃꯌꯥꯝ ꯄꯣꯛꯑꯦ ꯍꯥꯏꯗꯣ ꯑꯩꯗꯨꯗꯤ ꯌꯥꯝ ꯇꯟꯕ ꯍꯥꯏꯇꯥꯔꯦ ꯍꯥꯏꯗꯤ ꯃꯤꯁꯨ ꯃꯤꯔꯣꯜ ꯂꯩꯇꯇꯕꯅꯤꯅ ꯁꯦꯟꯅ ꯈꯣꯠꯅꯕ ꯑꯃ ꯑꯃ ꯍꯥꯏꯕ ꯑꯃ ꯂꯩ ꯑꯗꯨꯒꯤ ꯑꯩꯅ ꯆꯠꯊꯣꯛꯈ꯭ꯔꯒ ꯈꯣ ꯈꯔꯒ ꯃꯦꯟ ꯑꯝꯇ ꯇꯥꯔꯣꯏꯑꯕ ꯍꯧꯗꯣꯡ ꯄꯦꯞ ꯄꯦꯞꯄꯦ ꯇꯧꯕꯗꯣ ꯑꯗꯨꯗꯤ ꯃꯁꯥ ꯅꯥꯟꯅ ꯑꯃꯈꯛ ꯁꯨꯝ ꯂꯥꯄ ꯑꯣꯏꯖꯔꯁꯨꯀꯣ ꯑꯗꯨꯃꯥꯏꯅ ꯂꯣꯏꯒꯦꯅ ꯈꯟꯕ ꯑꯩꯁꯦ ꯑꯗꯣ
ꯂꯣꯏꯔꯤ ꯑꯗꯨꯅ ꯐꯩ ꯑꯗꯨꯅ ꯐꯩ ꯃꯁꯥ ꯅꯍꯥꯟ ꯂꯣꯏꯕꯗꯣ ꯑꯩꯒꯤꯁꯦ ꯃꯆꯥ ꯌꯥꯝ ꯀꯣꯛꯑꯦꯕꯀꯣ
ꯎꯝ ꯑꯗ ꯃꯃꯟꯗꯣ
ꯍꯟꯇꯁꯨ ꯐꯥꯖꯤꯜꯂ ꯊꯝꯗꯣꯏꯅꯦ ꯃꯆꯥ ꯄꯣꯠꯂꯣꯏꯗꯣꯏꯅꯤ
ꯑ ꯑꯩꯈꯣꯏ ꯁ꯭ꯋꯥꯏꯒꯤ ꯂꯣꯀꯦꯜꯒꯤꯗꯤ ꯐ꯭ꯔꯤꯗ ꯑꯦ ꯃꯌꯥꯝ ꯑꯃ ꯂꯧꯕꯤꯌꯨꯖꯗꯅꯅꯦ ꯍꯥꯏꯅꯦ ꯑꯗꯨ ꯃꯣꯏꯒꯤ ꯐꯣꯔꯦꯟꯒꯤ ꯑꯁꯣꯝꯒꯤ ꯃꯄꯥꯟ ꯂꯝꯒꯤꯗꯨꯗꯤ ꯇꯥꯡꯉꯤꯅꯦ ꯂꯤꯁꯤꯡ ꯇꯔꯥꯃꯉꯥ ꯂꯤꯁꯤꯡ ꯇꯔꯥ ꯍꯥꯏꯅꯦ ꯍꯧꯣꯡꯗꯣꯡꯗꯨꯕꯣ ꯕꯤꯖꯤꯅꯦꯁ ꯑꯣꯏꯅ ꯇꯧꯕꯅꯤꯅ
ꯎꯝ
ꯑꯩꯈꯣꯏ ꯂꯣꯀꯦꯜꯒꯤ ꯍꯧꯗꯣꯡꯁꯤꯡꯁꯤꯕꯨ ꯑ ꯌꯦꯡꯉꯨ ꯀꯅꯥꯅ ꯂꯨꯄꯥ ꯂꯤꯁꯤꯡ ꯂꯤꯁꯤꯡ ꯑꯃ ꯂꯨꯄꯥ ꯇꯔꯥ ꯄꯤꯌ ꯄꯤꯅꯤꯡꯗꯦꯗ ꯀꯗꯥꯏꯗ ꯋꯥꯅꯣ
ꯎꯝ ꯂꯣꯀꯦꯜ ꯐ꯭ꯔꯤ ꯃꯥꯅꯤ ꯃꯥꯅꯤ ꯃꯥꯅꯤ ꯃꯥꯅꯤ ꯑꯗꯣ ꯍꯧꯖꯤꯛꯇꯤ ꯕꯤꯖꯤꯅꯦꯁ ꯇꯧꯅꯔꯦꯍꯦ ꯂꯧ ꯍꯧ ꯍꯧꯗꯣꯡꯁꯤ ꯆꯥꯎ ꯆꯥꯎꯅ ꯂꯣꯏꯅꯔꯒ ꯇꯥꯡ ꯇꯥꯡꯅ
ꯑꯕ꯭ꯔꯤꯠ ꯃꯥꯏ ꯕ꯭ꯔꯤꯠ ꯑꯐꯥꯕꯗ ꯎꯝ
ꯍꯣꯔꯦꯟꯒꯤ ꯕ꯭ꯔꯤꯖꯁꯤꯡꯁꯦ ꯄꯣꯔꯛꯑꯅꯤꯗꯅ ꯑꯗꯨꯒ ꯇꯥꯡ ꯇꯥꯡꯅ ꯌꯣꯟꯅꯕ ꯑꯗꯨ ꯀꯥꯟꯗꯤ ꯀꯥꯟꯅꯖꯥꯠꯅꯤ ꯑꯗꯨꯃꯥꯏꯅ ꯇꯧꯕ ꯀꯥꯡꯒꯁꯤꯁꯨꯦ
ꯑꯦ ꯀꯩ ꯋꯥꯔꯅꯦ ꯑ ꯗꯣꯛ ꯂꯚꯔꯁꯀꯨꯝꯕ ꯀꯦꯠ ꯂꯚꯔꯁ ꯃꯌꯥꯝ ꯂꯩꯔꯤꯁꯤꯗꯤ ꯃꯅꯤꯄꯨꯔꯗ ꯃꯣꯏ ꯃꯌꯥꯝꯅ ꯂꯩꯗꯣꯏꯅꯤ ꯀꯩꯅꯣ ꯏꯕꯦꯝꯃ ꯇꯥꯡꯅꯁꯨꯨ ꯃꯤ ꯊꯋꯥꯏꯅ ꯄꯥꯝꯖꯈ꯭ꯔꯗꯤ ꯏꯕꯦꯝꯃ ꯑꯗꯨꯝ ꯂꯩꯕꯖꯥꯠꯅꯤ
ꯅ ꯂꯩ ꯂꯩ
ꯄꯅꯩꯌꯦꯕ ꯑꯗꯨꯝ ꯂꯩꯌꯦꯕ ꯑꯦꯁ ꯍꯥꯏꯗꯤ ꯑꯄꯥꯝꯕ ꯄꯣꯠꯇꯣ ꯐꯪꯉꯗꯤ ꯄꯩꯁꯥꯗꯣ ꯄꯥꯝꯃꯨꯗꯦꯗꯅ ꯑꯗꯨꯅ ꯂꯩꯅ ꯅꯦꯕ ꯇꯧꯔꯤꯕꯕ
ꯃꯅꯤꯄꯨꯔꯗ ꯑꯃ ꯌꯣꯜꯂꯤꯌꯦ ꯌꯥꯎ ꯀꯟꯅꯣ ꯍꯧꯖꯤꯛ ꯃꯥ ꯃꯥ ꯑꯃꯗꯤ ꯐꯖꯅ ꯄꯩꯁꯥ ꯄꯩꯁꯥ ꯄꯥꯏꯔꯝꯗꯣꯏ ꯃꯥꯜꯂꯦ
ꯀꯗꯥꯏꯗ
ꯏꯟꯁꯇꯥꯒ꯭ꯔꯥꯝꯗ ꯐꯥꯒꯠꯂꯦ ꯃꯃꯤꯡꯗꯣ ꯑꯩ ꯀꯥꯎꯔꯦ ꯄꯤꯛ ꯀꯩꯅꯣꯝ ꯍꯥꯏꯕꯅꯤ
ꯎꯝ ꯍꯧꯗꯣꯡꯒꯤ
ꯎꯝ ꯍꯧꯗꯣꯡꯒꯤ ꯑꯁ ꯐꯖꯅ ꯂꯣꯏꯈ꯭ꯔꯖꯥꯠꯅꯤꯌꯦ
ꯑꯗꯨꯗꯤ ꯑꯩ ꯑꯝꯇ ꯌꯦꯡꯅꯔꯦꯅꯦ ꯑꯩꯁꯦ ꯀꯩꯅꯣ ꯅ ꯏꯟꯁꯇꯥꯒ꯭ꯔꯥꯝ ꯍꯥꯏꯗ ꯄꯦꯖꯁꯤꯗ ꯅꯪ ꯍꯣꯔꯦꯟ ꯍꯥꯏꯐꯦꯠ ꯋꯥꯆꯞꯇ ꯀꯩꯅꯣ ꯊꯥꯔꯛꯑꯣ ꯌꯦꯡꯒꯦ ꯑꯗꯨꯒ ꯐꯖꯕ ꯌꯥꯎꯔꯒꯗꯤ ꯑ ꯎ ꯀꯩꯅꯣ ꯇꯧ ꯌꯥꯏꯗꯅ ꯑꯩꯗꯤ ꯗꯨꯀꯥꯟꯒ ꯇꯧꯔꯀꯥꯟꯗ ꯂꯣꯏꯒꯦꯅ ꯈꯃꯅꯦ ꯊꯥ ꯑꯃꯨꯛ ꯆꯪꯒꯗ꯭ꯔꯥ ꯈꯪꯗꯦꯅꯦ ꯊꯥ ꯑꯃ ꯆꯪꯕ ꯍꯥꯏꯁꯦ ꯗꯨꯀꯥꯟꯕꯨꯗꯤ ꯑꯗꯨꯝ ꯍꯥꯡꯕꯕꯨꯗꯤ ꯍꯧꯕꯗꯤ ꯌꯥꯔꯝꯃꯦꯕ ꯑꯗꯣ ꯐꯤꯔꯣꯣꯟ ꯀꯔꯤ ꯀꯔꯥ ꯍꯥꯏ ꯑꯩꯅꯅꯦ ꯕꯖꯥꯔꯗꯒꯤꯅꯦ ꯃꯣꯏ ꯁꯥꯕꯕꯨꯗꯤ ꯁꯥꯍꯟꯒꯅꯦꯕ ꯁꯥꯕꯗꯤ ꯁꯥꯍꯟꯒꯅꯤ ꯑꯗꯨꯝ ꯉꯥꯏꯕ ꯑꯣꯏꯅꯁꯨ ꯗꯨꯀꯥꯟꯗꯨꯕꯨꯗꯤ ꯏꯃꯅꯕꯗꯨꯗꯤ ꯑꯗꯨꯝ ꯐꯝꯕ ꯍꯧꯕ ꯌꯥꯎꯔꯣ ꯃꯣꯏ ꯁꯥꯕ ꯂꯣꯏ ꯀꯝꯄ꯭ꯂꯤꯠ ꯂꯣꯏꯔꯦꯕ ꯊ ꯁꯇ꯭ꯔ ꯄꯥꯟꯁꯤꯜꯂ ꯊꯝꯃꯤꯅꯦꯕ ꯃꯣꯏ ꯃꯤ ꯍꯥꯏꯗꯤ ꯗꯨꯀꯥꯟ ꯂꯧꯕꯤꯅꯕ ꯚꯔꯥ ꯂꯧꯕꯤꯅꯕ ꯚꯔꯥ ꯁꯥꯕꯒꯤ ꯃꯤ ꯂꯩꯇꯕꯩ ꯇꯧꯔꯤꯅꯦꯕ ꯑꯗꯣ ꯑꯗ ꯊꯝꯃꯨ ꯌꯥꯅꯤ ꯑꯗꯨꯝ ꯏ ꯀꯨꯏ ꯀꯨꯏꯅ ꯑꯗꯨꯝ ꯐꯝꯃ ꯀꯩꯅꯣ ꯅꯣꯏ ꯃꯣꯏꯗꯤ ꯔꯥ ꯄꯥꯝꯃꯤꯅꯤꯗꯅꯀꯣ ꯃꯇꯝ ꯃꯇꯝꯗꯣ ꯃꯥꯡꯍꯟꯅꯤꯡꯄꯣꯠꯇꯤꯗꯅ ꯑꯗꯩ ꯑꯊꯨꯕ ꯃꯤ ꯂꯥꯛꯑꯒꯗꯤ ꯑꯁ ꯑꯩ ꯇꯧꯔꯒꯦ ꯅꯪꯒꯤꯗꯣ ꯂꯤꯁꯤꯡ ꯑꯁꯨꯛ ꯄꯤꯔꯒꯦ ꯑꯗꯨꯗꯣ ꯍꯥꯏꯈ꯭ꯔꯒꯗꯤ ꯑꯗꯨ ꯁꯨꯝ ꯅꯨꯡꯉꯥꯏꯇꯕ ꯏꯃ ꯑꯩꯁꯨ ꯇꯤꯅꯕ ꯀꯧꯕꯅꯤꯅꯀꯣ ꯑꯗꯨꯗ ꯑꯩꯅ ꯄꯩꯁꯥꯗꯣ ꯕꯖꯥꯔꯗꯩ ꯈꯔ ꯂꯧꯔꯒ ꯍꯥꯟꯅꯒꯤ ꯑꯍꯥꯟꯕꯒꯤ ꯍꯧꯗꯣꯛꯄꯒꯤ ꯈꯔ ꯑꯗꯨꯃꯥꯏꯅ ꯂꯨꯄꯥ ꯂꯥ ꯑꯅꯤꯃꯨꯛ ꯑꯃꯃꯨꯛ ꯑꯅꯤꯃꯨꯛꯀꯤ ꯂꯧꯔ ꯂꯧꯊꯁꯤꯔ ꯄꯩꯁꯥꯗꯤ ꯌꯥꯝ ꯆꯪꯕ ꯊꯕꯛꯅꯤꯗ ꯑꯩ ꯏꯇꯣꯝꯇ ꯇꯧꯕꯒꯤꯅꯤꯅ ꯍꯥꯏꯗꯤ ꯂꯥ ꯑꯅꯤ ꯑꯍꯨꯝꯅ ꯌꯥꯕ ꯊꯕꯛ ꯅꯠꯇꯦ ꯍꯧꯖꯤꯛꯀꯤ ꯃꯇꯝꯗ ꯄꯩꯁꯥ ꯔꯥꯅꯤ ꯐꯤ ꯑꯃꯗ ꯅꯣꯏꯁꯨ ꯈꯪꯉꯤꯗꯨꯅꯤꯗꯅ ꯑꯩ ꯍꯥꯏꯁꯦ ꯅꯣꯏꯁꯨ ꯊꯕꯛ ꯆꯠꯄꯗ ꯑꯗꯨꯝ ꯏꯜꯂꯤꯕ ꯈꯣꯠꯂꯤꯕ ꯃꯌꯥꯝꯗꯣ ꯔꯥꯅꯤꯗ ꯀꯌꯥ ꯄꯤꯒꯦ ꯑꯗꯣ ꯃꯆꯥꯗꯒꯤ ꯑꯗꯨꯝ ꯍꯧꯔꯒ ꯃꯃꯜ ꯑꯥ ꯐꯣꯔꯇꯤ ꯊꯥꯔꯇꯤ ꯑꯗꯨꯝ
ꯃꯥꯅꯦꯍꯦ ꯄꯩꯁꯥ ꯄꯩꯁꯥ ꯐꯅ ꯄꯩꯁꯥ ꯐꯅꯥꯌꯥꯝꯝ ꯊꯥꯗꯗ ꯌꯥꯔꯣꯏꯗꯣꯏꯅꯦ ꯑꯍꯥꯟꯕꯒꯤ
ꯑ ꯌꯥꯎꯔꯗꯣꯏꯅꯦꯑ ꯑꯗꯨꯅꯦ ꯑꯩꯁꯦ ꯂꯨꯄꯥ ꯂꯥꯛꯑ ꯑꯃꯅ ꯌꯥꯕꯗ
ꯄꯣꯠꯇꯣ ꯐꯖꯕꯗꯣ ꯎꯔꯀꯥꯟꯗꯅꯦ ꯃꯤꯅ ꯂꯥꯛꯅꯤꯡꯗꯣꯏꯁꯤ ꯅꯠꯇ꯭ꯔꯥ
ꯑ ꯑꯗꯨ ꯔꯤꯛꯁꯨ ꯆꯥꯎꯋꯤ ꯍꯌꯦꯡ ꯌꯦꯡꯉꯨ ꯑꯩꯅ ꯂꯤꯁꯤꯡ ꯀꯨꯟꯊ꯭ꯔꯥ ꯄꯤꯈꯩ ꯂꯩꯕꯗꯣ ꯋꯥꯏꯕꯗ ꯂꯤꯁꯤꯡ ꯑꯗꯨꯅ ꯂꯤꯁꯤꯡ ꯑꯃ ꯑꯅꯤ ꯑꯅꯤ ꯑꯍꯨꯝ ꯃꯥꯏ ꯔꯦꯠ ꯂꯣꯏ ꯊꯝꯃꯛꯏꯗꯣ ꯑꯩꯈꯣꯏꯅ ꯅꯍꯥꯟꯋꯥꯏ ꯑꯗꯣ ꯑꯩꯈꯣꯏꯁꯨ ꯏꯜꯂꯛꯏꯅꯤ ꯅꯠꯇ꯭ꯔꯥ ꯃꯤꯉꯣꯟꯗꯒꯤ ꯋꯥꯏꯔꯒ ꯑꯗꯨꯃꯥꯏꯅ ꯅꯠꯇ꯭ꯔꯥ ꯂꯩꯕ ꯃꯈꯟ ꯃꯈꯟꯗ ꯂꯩꯕ ꯉꯝꯕ ꯅꯠꯇꯕꯅꯤꯅ
ꯃꯥꯅꯦ
ꯑꯉꯝꯕ ꯅꯠꯇꯕꯅꯤꯅ ꯑꯗꯨꯃꯥꯏꯅ ꯂꯨꯄꯥ ꯂꯤꯁꯤꯡ ꯑꯃ ꯈꯤꯇꯪ ꯇꯤꯡꯊꯣꯛꯑꯁꯨ ꯇꯉꯥꯏꯐꯗꯕꯒꯤ
ꯊꯝꯕꯗ ꯂꯥꯛ ꯌꯧꯈꯔꯦ ꯃꯤ
ꯑꯗꯨꯗ ꯑꯩꯅ ꯍꯥꯏꯁꯦ ꯑꯗꯨꯗꯨꯅ ꯄꯩꯁꯥꯗ ꯈꯔ ꯊꯥꯗꯗ ꯌꯥꯗꯦ ꯍꯥꯏꯁꯦ ꯑꯗꯨꯕꯨ ꯀꯥꯟꯅꯕꯗꯤ ꯀꯥꯟꯅꯒꯅꯤ ꯊꯕꯛꯄꯨ ꯇꯧꯕ ꯍꯧꯈ꯭ꯔꯒꯕꯨꯗꯤꯀꯣ ꯄꯣ ꯑꯩꯈꯣꯏ ꯃꯩꯇꯩꯒꯤ ꯑꯣꯏꯕ ꯄꯣꯠꯇꯗꯤ ꯌꯥꯝ ꯀꯟꯅꯗꯤ ꯃꯥꯡꯖꯕꯗꯤ ꯂꯩꯇꯦ ꯐꯠꯇꯕꯅꯦ ꯑꯩ ꯁꯨꯝ ꯁꯦꯡꯅ ꯑꯗꯨꯝ ꯍꯥꯏꯒꯦꯕ ꯑꯩ ꯐꯅꯦꯛ ꯌꯣꯟꯕ ꯍꯦꯟꯂꯨꯝ ꯃꯩꯇꯩ ꯏꯃꯥ ꯀꯩꯊꯦꯜꯗꯒ ꯇꯧꯏ ꯃꯌꯥꯝꯁꯦ ꯍꯦꯛ ꯑꯩꯈꯣꯏꯅ ꯍꯦꯛ ꯄꯣꯛꯄꯗꯒꯤꯅꯦ ꯁꯤꯕ ꯐꯥꯎ ꯂꯣꯏꯅꯕꯁꯦ ꯑꯩꯈꯣꯏ ꯀꯜꯆꯔ ꯑꯩꯈꯣꯏ ꯅꯥꯠ ꯐꯤꯔꯣꯟꯜꯁꯦ ꯑꯗꯨꯝ ꯌꯥꯎꯗꯣꯔꯤꯕꯅꯤ ꯐꯅ ꯂꯥꯛꯑ ꯑꯃ ꯃꯤꯒꯤ ꯐꯣꯔꯦꯟꯅ ꯀꯩꯅꯣ ꯇꯧ ꯌꯥꯕ ꯅꯠꯇꯅ ꯅꯠꯇꯦꯕ ꯁꯤꯗꯤ ꯑꯩꯈꯣꯏꯒꯤ ꯃꯐꯝ ꯃꯇꯝꯒꯤ ꯃꯇꯨꯡ ꯏ ꯃꯇꯨꯡꯏꯟꯅ ꯆꯠꯄ ꯅꯨꯡꯉꯥꯏꯕ ꯅꯨꯡꯉꯥꯏꯇꯕꯒꯤ ꯈꯜꯂꯒ ꯑꯗꯨꯝ ꯁꯦꯟꯅꯕꯅ ꯄꯪꯆꯦꯠ ꯁꯦꯠꯟꯅꯕꯒꯤ ꯋꯥꯅꯦꯕ ꯑꯍꯟ ꯑꯣꯏꯁꯜꯂꯛꯑꯀꯥꯟ ꯃꯇꯝꯗ ꯐꯅ ꯍꯥꯏꯖꯕ ꯋꯥꯅꯤ ꯍꯅꯨ ꯍꯅꯥ ꯃꯌꯥꯝꯁꯤꯕꯨ ꯌꯨꯝ ꯃꯩꯇꯩ ꯂꯩꯕꯥꯛꯁꯤ ꯂꯩꯁꯤꯅꯤ ꯑꯗꯨꯝ ꯐꯅꯦꯛ ꯑꯗꯨꯝ ꯁ ꯁꯦꯠꯅꯩꯗꯅꯁꯦ ꯑꯩꯈꯣꯏꯒꯤ ꯀꯜꯆꯔ ꯅꯥꯠꯀꯤ ꯐꯤꯖꯣꯜ ꯑꯁꯦ ꯁꯤꯗꯤ ꯃꯨꯠꯄ ꯅꯥꯔꯗ ꯋꯥꯔꯤꯅꯦꯕ ꯑꯥ ꯑꯗꯨꯒ ꯁꯨꯝꯕꯗ ꯕꯤꯖꯤꯅꯦꯁ ꯇꯧꯕꯗꯤ ꯑꯗꯨꯝ ꯇꯣꯡꯉꯦꯕ ꯉꯝꯗꯩ ꯋꯥꯅꯦꯕ ꯍ ꯈꯪꯕ꯭ꯔꯥ ꯍꯧꯖꯤꯛ
ꯀ꯭ꯂꯥꯁ ꯁꯤꯛꯁ ꯀ꯭ꯂꯥꯁ ꯐꯥꯠ ꯇꯥꯒꯤꯔꯥ
ꯐꯅꯦꯛꯌꯦꯛꯁꯜꯍꯜꯂꯤꯗꯣ ꯁ꯭ꯀꯨꯜꯗꯁꯨ ꯑꯥ ꯁ꯭ꯀꯨꯜꯗ ꯑꯗꯨ ꯀ꯭ꯂꯥꯁ ꯁꯤꯛꯁ ꯑꯥꯏꯠꯇꯒꯤ ꯐꯅꯦꯛ ꯁꯦꯠꯍꯟꯕꯁꯤꯅ ꯑꯞ ꯇꯨ ꯑꯥ ꯀꯣꯂꯦꯖ ꯑꯦꯝ ꯌꯨ ꯑꯥ ꯑꯗꯨ ꯁꯦꯠꯂꯛꯏ ꯅꯠꯇ꯭ꯔꯅꯦ ꯑꯦꯝ ꯑꯦ ꯕꯤ ꯑꯦ ꯂꯣꯏꯅꯀꯣ ꯑꯗꯨꯗꯥ ꯁꯦꯠꯂꯦꯏ ꯗꯨ꯫ ꯐꯥꯅꯦꯛ ꯑꯥꯃꯥ ꯈ꯭ꯇꯪ ꯅꯥ ꯁꯤꯖꯟꯕꯥ ꯌꯥꯕꯥ ꯅ꯭ꯇꯦ ꯃꯤ꯫ ꯁꯥꯇ꯭ꯔ ꯑꯃꯅ ꯐꯅꯦꯛ ꯄꯥꯝꯖꯕ ꯃꯤꯅ ꯑꯅꯤ ꯑꯍꯨꯝ ꯂꯩꯕ ꯌꯥꯎꯋꯤ ꯑꯅꯤ ꯂꯩꯕ ꯌꯥꯎꯋꯤ ꯑꯃ ꯑꯅꯤ ꯂꯩꯇꯥꯗ ꯑꯗꯨꯝ ꯂꯩꯅꯔꯤꯅꯦꯕ ꯑꯗꯨ ꯃꯌꯥꯝꯗꯣ ꯃꯅꯤꯄꯨꯔꯗꯒꯤ ꯂꯣꯏ ꯁꯤꯖꯤꯟꯅꯩ ꯅꯠꯇ꯭ꯔꯥ ꯑꯗꯨꯅ ꯐꯤ ꯁꯥꯕꯤꯁꯤꯡꯗꯤ ꯀꯩꯁꯨ ꯃꯥꯡꯖꯗꯦꯕ ꯑꯩꯈꯣꯏ ꯀꯜꯆꯔꯒꯤ ꯅꯥꯠꯀꯤ ꯑꯣꯏꯕ ꯐꯤꯖꯣꯜ ꯀꯔꯤ ꯀꯔꯥ ꯌꯣꯛꯈꯠꯄꯗꯗꯤꯅꯦ ꯀꯔꯤ ꯃꯥꯡꯖꯕ ꯂꯩꯇꯦꯕ ꯈꯪꯕ꯭ꯔꯥ ꯑꯗꯨꯅ ꯃꯩꯇꯩ ꯅꯨꯄꯤꯁꯤꯡꯁꯨ ꯂꯩꯁꯥ ꯐꯅ ꯍꯥꯏꯖ ꯋꯥꯅꯤ ꯂꯣꯏ ꯈꯪꯉꯤꯅꯤ ꯑꯩꯈꯣꯏꯒꯤ ꯀꯜꯆꯔ ꯁꯦꯠꯂꯤꯕ ꯆꯥꯔꯤꯕ ꯐꯤꯕꯝꯁꯤ ꯑꯩꯈꯣꯏꯒꯤ ꯏꯅꯥꯠꯀꯤꯅꯤꯗ ꯈꯪ ꯈꯪꯅ ꯈꯔ ꯃꯄꯥꯟꯗ ꯐꯣꯔꯦꯟꯗ ꯃꯣꯏ ꯂꯥꯡꯉꯨꯕ ꯀꯣꯏꯔꯨꯕ ꯆꯠꯂꯨꯕꯅ ꯇꯧꯖꯔꯕ ꯋꯥꯅꯦꯕ ꯌꯨꯝꯁꯤꯁꯗ ꯂꯥꯛꯑꯗꯤ ꯑꯗꯨꯝ ꯌꯥꯄꯣꯠꯇꯦ ꯍꯥꯏꯕꯅꯤꯗ ꯑꯗꯨꯅ ꯄꯩꯁꯥꯗꯤ ꯈꯔꯗꯤ ꯆꯪꯉꯅꯤ ꯑꯩꯒꯤꯁꯦ ꯑꯗ ꯅꯣꯏ ꯃꯌꯥꯝꯅꯁꯨ ꯈꯔ ꯁꯞꯄꯣꯔꯠ ꯇꯧꯕꯤꯔꯣ ꯑꯩ ꯁꯨꯃꯥꯏꯅ ꯍꯥꯡꯕꯒ ꯑꯩ ꯏꯟꯁꯇꯥꯒ꯭ꯔꯥꯝꯕꯨꯗꯤ ꯄꯦꯁꯄꯕꯨꯗꯤ ꯍꯥꯞꯀꯅꯦꯕꯀꯣ ꯅꯧꯅ ꯀꯩꯅꯣ ꯇꯧꯅꯦꯕ ꯑꯃ ꯍꯥꯡꯉꯛꯀꯅꯦꯕ ꯑꯩꯁꯨ ꯍꯥꯏꯗꯤ ꯏ ꯍꯧꯖꯤꯛꯇꯤ ꯏꯟꯁꯇꯥꯒ꯭ꯔꯥꯝꯁꯦ ꯌꯥꯝ ꯅꯨꯡꯉꯥꯏꯔꯤꯅꯦ ꯑꯁ ꯊꯤ ꯀꯥꯟꯅꯈ꯭ꯔꯖꯥꯠꯅꯤ ꯍꯦ ꯀꯅꯥ ꯍꯥꯏꯕ ꯋꯥꯅꯤ ꯀꯦ ꯑꯃꯧꯀꯣ ꯅꯨꯄꯤ ꯂꯩꯁꯥꯕꯤꯁꯤꯡ ꯀꯩꯀꯥ ꯈꯪꯗꯦꯀꯣ ꯂꯣꯏ ꯏꯟꯁꯇꯥꯒ꯭ꯔꯥꯝꯗꯨꯗꯅꯦ ꯑꯦꯠꯚꯔꯇꯥꯏꯁ ꯃꯣꯏ ꯌꯨꯇꯨꯕꯔꯁꯨ ꯉꯥꯏꯔꯦ ꯑꯗꯨꯝ ꯑꯦꯠꯚꯔꯇꯥꯏꯁ ꯇꯧꯔꯒ
ꯑꯗꯨꯗꯥꯒꯤ ꯅꯦ ꯑꯌꯥꯝꯕꯥ ꯈ꯭ꯡꯒꯦ ꯁꯦ꯫
ꯃꯥꯅꯦ꯫ ꯏ ꯑꯗꯨꯗꯦꯏ ꯉꯛꯇꯥꯅꯦ ꯑꯈꯣꯏꯁꯨ꯫ ꯑꯣꯟꯂꯥꯏꯟꯗꯒꯤꯩ ꯈꯪꯉꯀꯥꯟꯗ ꯃꯣꯏꯒꯤ ꯔꯦꯟꯇꯦꯟ ꯇꯧꯔꯤꯕ ꯀꯥꯡꯕꯨ ꯃꯌꯥꯝꯗꯣ ꯑꯩꯈꯣꯏ ꯆꯠꯂ ꯊꯤꯔꯨꯕ ꯅꯠꯇꯦꯕ ꯑꯗꯨꯒꯤ ꯍꯥꯏꯔꯗꯤ ꯁꯣꯁꯤꯦꯜ ꯃꯦꯗꯤꯌꯥꯒꯤ ꯄ꯭ꯂꯦꯠꯐꯣꯔꯝꯁꯦ ꯌꯥꯝ ꯐꯖꯅ ꯅꯤꯌꯣꯝ ꯆꯨꯝꯅ ꯁꯤꯖꯤꯟꯅꯔ ꯂꯣꯏ ꯀꯥꯟꯅꯕꯖꯥꯠꯅꯤꯍꯦ ꯀꯥꯇꯨ ꯀꯥꯔꯟ ꯑꯗꯒꯤ ꯑꯗꯩꯗꯤ ꯐꯠꯇꯕ ꯂꯝꯕꯤꯗ ꯁꯤꯖꯤꯟꯅꯕ ꯃꯤꯁꯨ ꯁꯤꯖꯤꯟꯅꯔꯒꯅ ꯃꯥꯡꯖꯔꯛꯑꯦ ꯑꯩ ꯍꯥꯏꯖꯦ ꯅꯠꯇ꯭ꯔꯥ ꯀꯩꯅꯣ ꯀꯥꯟꯗ ꯑꯐꯕ ꯋꯦꯗ ꯁꯤꯖꯤꯟꯅꯔꯗꯤ ꯌꯥꯝ ꯊꯤ ꯀꯥꯟꯅꯕꯅꯦꯕ ꯍꯥꯡꯉꯤꯗꯣ ꯑꯩꯈꯣꯏ ꯊꯦꯡꯅꯔꯛꯒꯅꯤ ꯑꯦ ꯁꯤ ꯁꯤꯃ ꯂꯩ ꯁꯤꯃ ꯂꯩ ꯏꯟꯁꯇꯥꯒ꯭ꯔꯥꯝꯗꯕꯨ ꯑꯣꯏꯔꯁꯨꯀꯣ ꯑꯗ ꯍꯥꯏꯅꯤ ꯐꯦꯁꯕꯨꯛꯀ ꯏꯟꯁꯇꯥꯒ꯭ꯔꯥꯝ ꯈꯦꯠꯅꯕꯁꯤꯅ ꯉꯁꯥꯏꯒꯤ ꯏꯟꯁꯇꯥꯒ꯭ꯔꯥꯝꯗꯗꯤ ꯑꯣꯟꯂꯥꯏꯟ ꯁꯣꯞꯄꯤꯡ ꯇꯧꯕꯒꯤ ꯆꯥꯡꯁꯦ ꯏꯟꯁꯇꯥꯒ꯭ꯔꯥꯝꯅ
ꯃꯥꯅꯦ ꯃꯥꯅꯦ ꯃꯄꯣꯛ ꯂꯥꯡꯉꯣ ꯍꯥꯏꯕ꯭ꯔꯥ ꯑꯃ ꯂꯩꯕꯗꯣ ꯑꯗꯨꯒꯤꯗꯣ ꯑꯗꯨꯒꯤ ꯗꯨ꯫ ꯎꯝ ꯑꯗꯨꯒꯤꯗꯣ ꯌꯦꯡꯉ ꯑꯗꯨꯒꯤꯗꯣ ꯌꯦꯡꯉꯣ ꯍꯥꯟꯅ ꯃꯆꯥ ꯑꯄꯣꯔꯝꯄꯥꯠꯇꯗꯤ ꯁꯤꯒꯤ ꯔꯣꯠꯇꯨꯗ ꯃꯆꯥ ꯑꯃꯈꯛ ꯇꯧꯔꯝꯕꯅꯦ꯫
ꯎꯝ ꯑꯗꯨꯅꯦ ꯊꯤ ꯀꯥꯟꯅꯗ꯭ꯔꯦ ꯑꯗꯣ ꯑꯗꯨ ꯑꯗꯨꯅꯦꯕ ꯍꯦꯟꯂꯨꯝꯒꯤ ꯀꯩꯒꯤ ꯇꯧꯕꯁꯤꯗꯤ ꯑꯗꯨꯝ ꯆꯥꯎꯈꯠꯂꯛꯑꯦꯕ
ꯑꯗꯩꯗꯤ ꯃꯥꯗꯤ ꯐꯤꯒꯤ ꯗꯨꯀꯥꯟꯁꯨ ꯌꯥꯎꯁꯟꯈ꯭ꯔꯦ ꯑꯗ ꯗ꯭ꯔꯦꯁꯀꯤ ꯗꯨꯀꯥꯟꯁꯨ ꯌꯥꯎ ꯈꯪꯒ꯭ꯔꯦ꯫ ꯈꯨꯡꯅꯨꯞ ꯒꯤꯗꯨ꯫ ꯀꯥꯖ ꯑꯣꯐ
ꯃꯪ ꯃꯊꯪ ꯇꯞ ꯇꯝꯕ꯭ꯔꯦ ꯍꯥꯄꯂꯛ ꯇꯔꯦꯕ꯭ꯔ
ꯎꯝ ꯑꯗꯨꯒꯥ ꯃꯥ ꯗꯤ ꯁꯥꯈꯥ ꯁꯥꯈꯥ ꯑꯍꯨꯝ ꯃꯔꯤ ꯅꯦ꯫ ꯊꯣꯎꯕꯜ ꯁꯥꯈꯥ꯫ ꯀ꯭ꯕꯥꯈꯩꯇꯦꯜ ꯀꯦꯌꯁꯃꯄꯠ ꯇ꯭ꯕꯤ ꯗ꯭ꯅꯥ ꯃꯥ ꯗꯤ ꯃꯊꯪ ꯃꯊꯪ ꯁꯟꯗꯣꯈ꯭ꯔꯦ ꯍꯥꯏꯕꯥ꯫
ꯑꯣꯍ ꯑꯗꯨꯅꯦ ꯍꯥꯏꯁꯦ ꯑꯗꯨꯗꯨꯅꯥ꯫ ꯀꯩꯅꯣ ꯇꯧꯗꯣꯏꯅꯤꯗ ꯀꯥꯟꯅꯩꯌꯦꯕ ꯑꯩꯈꯣꯏꯅꯅꯦ ꯐꯖꯅꯅꯦ ꯇꯞ ꯇꯞꯅ ꯍꯦꯛꯇ ꯑꯍꯝꯕ ꯄꯨꯂꯞ ꯊꯥꯗꯕ ꯅꯠꯇꯕ ꯑꯩ ꯍꯥꯏꯁꯦ ꯑꯗꯨꯝ ꯈ꯭ꯔꯥ ꯈ꯭ꯔꯥ ꯐ꯭ꯍꯝꯕꯥ ꯍ꯭ꯔꯦ ꯈꯣꯇꯂꯅꯤ꯫ ꯍꯥꯏꯔꯗꯤ ꯈꯔ ꯈ ꯑꯅꯧ ꯑꯅꯧ ꯑꯔ ꯑꯞꯗꯦꯠ ꯇꯧꯁꯤ ꯊꯟꯕ ꯍꯥꯞꯆꯟꯕ ꯐꯤꯔꯣꯟꯜ ꯑꯣꯏꯔꯁꯨ ꯑꯃ ꯑꯣꯏꯔꯁꯨ ꯁꯨꯝ ꯇꯧꯔ ꯇꯧꯔꯒ ꯈꯪꯉꯛꯀꯗꯕꯅꯦꯕ ꯑꯗꯨꯅ ꯑꯩꯁꯨ ꯇꯧꯗꯔꯒꯦ ꯄꯩꯁꯥꯁꯦ ꯂꯥꯛꯐꯝꯁꯦ ꯊꯤꯗ꯭ꯔꯗꯤ ꯍꯧꯖꯤꯛꯇꯤ ꯍꯤꯡꯕꯗ ꯁꯦꯟ ꯂꯣꯏ ꯆꯪꯉꯤꯗꯣ ꯈ ꯈ ꯇꯧꯗ꯭ꯔꯗꯤ ꯌꯨꯝꯒꯤ ꯐꯦꯃꯤꯂꯤꯒꯤꯁꯨ ꯈꯔ ꯃꯇꯦꯡ ꯄꯥꯡꯗ꯭ꯔꯗꯤ ꯑꯩꯈꯣꯏ ꯕꯥꯅ ꯇꯣꯂꯣꯞ ꯆꯥꯏ ꯍꯥꯏꯕ ꯋꯥꯅꯤ ꯄꯦꯟꯁꯤꯟ ꯆꯠꯂꯕꯅꯤꯅ ꯄꯦꯟꯁꯤꯟꯗꯨꯅ ꯀꯣꯟꯅꯔꯛꯇꯦ ꯑꯈꯣꯏ ꯃꯌꯥꯝ ꯊꯥꯛꯄꯗ ꯑꯗꯩꯗꯤ ꯕꯕꯥꯍꯣꯏ ꯂꯩꯔꯤꯉꯩꯗꯤ ꯐꯩꯗꯣ ꯑꯗꯨꯗꯨꯅ ꯊꯕꯛꯇꯣ ꯇꯧꯍꯧꯗ꯭ꯔꯕꯅꯤꯅ ꯑꯩꯈꯣꯏꯁꯨ ꯒꯣꯔꯃꯦꯟꯒꯤ ꯁꯥꯔꯚꯤꯁ ꯇꯧꯔꯒꯅ ꯇꯧꯒ꯭ꯔꯦ ꯇꯧꯗ꯭ꯔꯕꯅꯤꯅ ꯕꯤꯖꯤꯅꯦꯁ ꯀꯨꯝꯕ ꯀꯩꯒꯨꯝꯕ ꯈꯔ ꯇꯧꯍꯧꯗ꯭ꯔꯒꯗꯤ ꯐꯅ ꯍꯥꯏꯋꯥꯅꯤ ꯇꯨꯡꯗ ꯍꯌꯦꯡꯋꯥꯏ ꯌꯨꯝ ꯀꯩ ꯄꯥꯜꯂ ꯃꯇꯨꯡꯗꯩ ꯑꯩꯈꯣꯏꯁꯨ ꯐꯅ ꯍꯥꯏꯖ ꯋꯥꯅꯤ ꯁꯦꯜ ꯍꯥꯏꯁꯦ ꯂꯣꯏꯅ ꯗꯔꯀꯥꯔ ꯑꯣꯏ ꯅꯠꯇ꯭ꯔꯥ ꯑꯗꯨꯅ ꯁꯦꯟꯁꯦ ꯗꯔꯀꯥꯔ ꯑꯣꯏꯕꯅꯤꯅ ꯆꯪꯉꯤꯅꯦ ꯑꯗꯨꯅꯦ ꯈꯪꯗꯦ ꯌꯦꯡꯉꯒꯦ ꯑꯗꯣ ꯑꯩ ꯅꯣꯏꯗꯁꯨ ꯍꯥꯏꯔꯛꯀꯦ ꯑꯩ ꯇꯧꯕ ꯃꯇꯝ ꯗꯨꯀꯥꯟꯗꯣ ꯍꫭꯡꯗꯣꯛꯄ ꯅꯨꯃꯤꯠꯀꯤꯗꫭ ꯑꯗꯨꯝ ꯀꯩ ꯀꯩꯅꯣ ꯈꯔ ꯇꯧꯃꯤꯟꯅ ꯃꯤꯟꯅꯕ ꯈꯣꯠꯃꯤꯟꯅꯕ ꯌꯦꯡꯉꯨ ꯂꯥꯛꯑꯣ ꯑꯩ ꯁꯨ ꯀꯣ ꯅꯣꯏꯅ ꯃꯑꯣꯡ ꯇꯥꯕ꯭ꯔꯥ ꯀꯃꯥꯏ ꯀꯃꯥꯏꯅ ꯇꯧꯔꯤꯒꯦꯗ ꯍꯣ ꯍꯣꯏ ꯍꯣꯏ ꯑꯗꯨ ꯑꯩꯅ ꯍꯥꯏ ꯗꯨꯀꯥꯟꯗꯨꯁꯨ ꯍꯥꯏꯄꯦꯠ ꯅꯪ ꯌꯥꯎ ꯇꯧꯅꯤꯡꯉꯒꯁꯨ ꯅꯪ ꯑꯗꯨꯝ ꯄꯥꯎ ꯑꯗꯨꯝ ꯍꯥꯏꯔꯛꯑꯣ ꯑꯩꯉꯣꯟꯗ ꯀꯣ ꯐꯔꯦ ꯐꯔꯦ ꯑꯩ ꯀꯩꯅꯣ ꯇꯧꯔꯅꯤ ꯎꯝ ꯆꯥꯛ ꯏꯁꯤꯡ ꯈꫭꯏꯃꯥꯗꯣ ꯃꯁꯥ ꯈꯤꯇꯪ ꯅꯨꯡꯉꯥꯏꯇꯦꯅ ꯃꯥꯥꯏ ꯆꯥꯛꯇꯣ ꯈꯤꯇꯪ ꯉꯟꯅ ꯊꯣꯡꯉꯣꯗꯤ ꯍꯥꯏꯔꯝꯕꯅꯦ ꯑꯩ ꯑꯝꯇ ꯊꯣꯡꯗꯣꯛꯑꯒ ꯄꯤꯖꯊꯣꯛꯀꯦ ꯇꯧꯔꯤꯁꯦ ꯎꯝ ꯎꯝ ꯊꯝꯃꯦ ꯊꯝꯃꯦ ꯀꯣꯟꯅ ꯑꯃꯨꯛ ꯐꯥꯎꯔꯑꯒꯦ ꯎꯝ